ꯍꯜꯂꯣ
ꯍꯜꯂꯣ
ꯎꯝ ꯇꯥꯔꯦ
ꯀꯥꯔꯤ ꯇꯧꯔꯦꯕ ꯊꯕꯛ ꯌꯥꯝ ꯆꯤꯜꯂꯦꯕ
ꯀꯛꯄ꯭ꯔꯥ ꯑꯣꯏꯔ ꯉꯥꯏꯔꯤ ꯀꯩ ꯃꯊꯦꯜ ꯆꯥꯔꯒꯦ
ꯑꯍꯥꯎ ꯑꯍꯥꯎꯕ ꯆꯥꯟꯅꯩ ꯍꯋꯥꯏ ꯏꯔꯣꯟꯕ ꯑꯃꯅꯦ ꯑꯗꯨꯒ ꯉꯥ ꯀꯩꯅꯣ ꯑꯃꯒ ꯀꯔꯤ ꯀꯔꯤ ꯀꯣ ꯀꯔꯤ ꯇꯧꯕ ꯍꯥꯏꯕ ꯉꯥꯅꯝ ꯉꯥꯅꯝ ꯑꯃꯒ
ꯆꯍꯥꯎ ꯆꯥꯎ
ꯍꯥꯎ ꯍꯥꯎ ꯅꯣꯏ ꯌꯥꯎꯇ ꯑꯖꯥꯎ ꯑꯍꯥꯎ ꯆꯥꯍꯩꯔꯦ ꯁꯤꯌꯦꯁ ꯋꯥꯔꯤꯗꯣ
ꯆꯥꯎ ꯆꯥꯎ ꯑꯍꯥꯎꯕꯅꯤ ꯑꯈꯣꯏꯁꯨ ꯉꯁꯤꯗꯤ ꯑꯁ ꯁꯖꯟ ꯀꯣꯏꯔꯨꯔꯒ ꯁꯦꯠꯊꯔꯦ ꯆꯠꯂꯤ ꯆꯪꯉꯤ ꯃꯐꯝ ꯈꯨꯗꯤꯡꯒꯤꯃꯛ ꯒꯦꯠꯇ ꯁꯦꯠꯊꯕꯤꯅꯤ
ꯁꯦꯟꯊꯔꯤ ꯍꯥꯏꯖꯦ ꯀꯩꯅꯣ ꯍꯥꯏꯖꯦ ꯑꯆꯥꯄꯣꯠꯂꯣ
ꯍꯣꯏ ꯑꯆꯥꯄꯣꯠꯇ ꯆꯥꯔꯦ ꯃꯣꯏꯁꯨ ꯑꯗꯨꯝ ꯄꯤꯁꯤꯜꯂꯛꯑꯦ ꯑꯈꯣꯏ ꯗꯨꯝ ꯇꯛꯁꯤꯜꯂꯦ ꯎꯕꯥꯏ ꯂꯩꯇꯧ
ꯑꯩ ꯌꯥꯎꯗꯦ ꯅꯨꯃꯤꯠ ꯂ ꯄꯨꯥꯊꯣꯛꯈ꯭ꯔꯕ
ꯑꯗꯨ ꯂꯣꯏ ꯆꯥꯔꯛꯇꯅ ꯑꯩꯅ
ꯎꯝ ꯅ ꯁꯦꯔꯥꯟ ꯇꯨꯔꯥꯟ ꯇꯧꯅꯨꯅꯦ ꯑꯗꯨꯝꯕꯗꯨ
ꯃꯤꯅꯥ ꯆꯠꯁꯤꯗꯤ ꯌꯥꯗꯦꯅꯦ
ꯏꯑꯦ ꯃꯤ ꯊꯕꯛꯁꯨ ꯂꯩꯕꯣ ꯀꯥꯏ ꯆꯠꯇꯣꯏꯕ ꯀꯌꯥ ꯇꯧꯗꯕ ꯉꯥ ꯑꯩ ꯀꯩꯅꯣ ꯈꯣꯡꯚꯥꯎ ꯑꯃ ꯌꯦꯡꯉꯨ ꯍꯥꯏ ꯑꯪ ꯈꯣꯡꯚꯥꯎ ꯑꯅꯤꯇꯧꯒ ꯇꯧꯒ ꯍꯥꯏ ꯆꯠꯈ꯭ꯔꯒ ꯑꯃꯕ ꯌꯦꯡꯉꯛꯇꯕ
ꯑꯩꯗꯣ ꯂꯧꯔꯛꯁꯤꯔ ꯇꯧꯕꯅꯦꯕ ꯑꯩꯈꯣꯏ ꯕꯥꯏꯁꯨ ꯂꯧꯑꯣꯅ ꯍꯥꯏꯕꯅꯦꯕ ꯑꯗꯨ ꯑꯃꯨꯛ ꯂꯧꯔꯨꯔꯒ ꯑꯃꯨꯛ ꯈ꯭ꯋꯥꯡ ꯆꯥꯏ ꯆꯥꯗꯦ ꯑꯃꯨꯛ ꯇꯧꯅꯔꯗꯤ ꯇꯟꯕ
ꯃꯣꯏꯗ ꯇꯥꯃꯣꯗꯩ ꯈꯤꯇꯪ ꯈꯔ ꯆꯥꯎꯕꯗꯤ ꯑꯗꯨꯝ ꯌꯥꯗꯧ ꯁꯥꯏ ꯑꯗꯨꯝ ꯈꯪꯗꯣꯛꯎ
ꯑꯥ ꯌꯧꯔꯛ ꯑꯄꯅ ꯑꯄꯅ ꯅꯦ ꯇꯥꯃꯣ ꯑꯩꯈꯣꯏ ꯀꯅꯥ ꯀꯅꯥꯅꯣ ꯁꯛ ꯈꯪꯗꯦ ꯃꯣꯏ ꯃꯣꯏ ꯊꯣꯛ ꯑꯩꯈꯣꯏ ꯑꯩꯈꯣꯏ ꯊꯣꯛꯄ ꯒ꯭ꯌꯥꯟꯃꯦꯟꯒ ꯇꯥꯗꯦ
ꯑꯗꯨ ꯅꯪꯅ ꯑꯗꯨꯝ ꯑꯩꯗꯤ ꯐꯣꯟꯒ ꯇꯧꯔꯒ ꯍꯪꯉꯛꯇꯧꯒ ꯃꯥꯜꯂꯦ ꯗꯨꯅ ꯑꯩ ꯐꯣꯟ ꯇꯧꯀꯥꯟ ꯑꯦ ꯑꯩꯈꯣꯏꯗꯤ ꯀꯩꯅꯣ ꯇꯧꯔꯦ ꯑꯃꯅꯤ ꯂꯩꯔꯒ ꯆꯥꯍꯟꯗꯧꯔꯦ ꯍꯩꯂꯩꯅ
ꯀꯅꯥꯅ
ꯅꯣꯢ ꯇꯥꯃꯣꯅ ꯑꯩꯩ ꯐꯣꯟ ꯇꯧꯔꯦ ꯂꯨꯍꯣꯡ ꯄꯨꯡ ꯇꯔꯥꯃꯊꯣꯏ ꯕꯥꯔꯣ ꯕꯥꯔꯨꯒꯤ ꯃꯌꯥꯗ ꯑꯣꯏꯔꯝꯕ ꯃꯥꯜꯂꯦ ꯇꯥꯃꯥꯊꯣꯏ ꯑꯣꯏꯕ ꯃꯥꯂꯦ ꯑꯗꯨ ꯇꯥꯗꯣꯏ ꯃꯥꯜꯂꯦꯗ ꯅꯣꯏ ꯏꯆꯜꯒꯤ ꯕꯥꯔꯣꯈꯥꯏ ꯕꯔꯣꯇꯔꯝꯗꯥꯏ ꯑꯩꯅ ꯑꯃꯨꯛ ꯆꯠꯂꯝꯗꯥꯏ ꯅꯣꯏ ꯀꯩꯅꯣ ꯇꯧꯔꯝꯃꯤꯅꯦ ꯏꯆꯟꯒꯤ ꯂꯣꯏꯕ ꯉꯥꯏꯔꯝꯃꯤꯅꯦ ꯀꯥꯏꯅ ꯗꯧ ꯅꯪꯉꯣꯟꯗꯧ ꯑꯣꯏ ꯇꯧꯔꯝꯕ ꯑꯗꯩ ꯑꯁ ꯅꯣꯏ ꯇꯥꯃꯣ ꯑꯗꯨ ꯇꯧꯔꯒꯦ ꯍꯥꯏ ꯇꯧꯕꯅꯦꯕ
ꯅꯪꯅ ꯃꯤ ꯑꯣꯟꯅꯅ ꯇꯧꯔꯕꯅꯤꯅ ꯀꯩ ꯎꯄꯥꯏ
ꯑꯗꯨꯅꯦ ꯑꯗꯨꯀꯥꯟꯗ ꯅꯣꯏ ꯍꯟꯗꯣꯔꯦ ꯍꯥꯏꯁꯤꯜꯂꯦ ꯑꯗꯨꯗꯤ ꯅꯪ ꯑꯃꯨꯛ ꯍꯜꯂꯒ ꯇꯔꯛꯀꯦ ꯇꯧꯔꯝꯕꯅꯦꯕ ꯅꯪ ꯃꯤ ꯍꯟ ꯍꯟꯗꯣꯔꯦ ꯍꯥꯏꯖꯤꯜꯂꯛ ꯑꯣꯅꯔꯦꯔꯝ
ꯍꯌꯦꯡ ꯅꯣꯡꯃꯥꯢ ꯆꯠꯂꯦ ꯀꯥꯏꯗꯩꯅꯣ ꯀꯥꯏꯗꯅꯣꯗ ꯑꯁꯣꯝ ꯅꯥꯀꯟꯗ ꯄꯣꯠꯁꯨ ꯀꯩꯅꯣ ꯇꯧꯗꯦ ꯑꯗꯨꯒ ꯀ꯭ꯋꯥꯇꯔ ꯄꯦꯟꯒꯨꯝꯕ ꯄꯥꯛ ꯂꯩꯍꯧꯗꯦ
ꯂꯤꯕꯅꯤꯗ ꯀꯂꯦꯟ ꯊꯥꯗꯕꯨ
ꯃꯃꯟ ꯇꯥꯡꯍꯧꯋꯦ ꯆꯅꯤꯌꯥꯡꯈꯩ ꯑꯗꯨꯃꯥꯏꯅ ꯍꯥꯏꯍꯧꯋꯦ
ꯇꯧꯕꯗꯤ ꯑꯍꯥꯟꯕ ꯉꯟꯇꯥꯕꯨꯗꯤ ꯇꯥꯡꯕꯅꯤ ꯀꯣꯟꯅ ꯅꯨꯃꯤꯗꯥꯡꯋꯥꯏꯔꯝ ꯅꯨꯃꯤꯗꯥꯡ ꯌꯧꯀꯥꯟꯗ ꯗꯨꯀꯥꯟ ꯈꯔꯗꯤ ꯇꯧ ꯍꯣꯡꯕ ꯑꯗꯨꯃꯥꯏꯅ ꯇꯧꯕꯅꯤ
ꯍꯣꯏ ꯑꯗꯨꯗ ꯇꯧꯗꯧꯄꯨꯗꯤ ꯑꯁꯤꯗ ꯑꯣꯏꯅ ꯑꯩꯈꯣꯏ ꯑꯁꯤꯗ ꯑꯣꯏꯅ ꯐꯥꯛ ꯄꯥꯛꯊꯕꯅꯍꯦꯟꯅ ꯐꯩ ꯈꯔ ꯄꯥꯏꯔꯒ
ꯆꯞ ꯃꯥꯟꯅꯩꯌꯦ ꯑꯗꯨꯏꯕꯨꯗꯤ ꯁꯨꯃꯥꯏꯅ ꯍꯥꯏꯗꯤ ꯆꯅꯤꯌꯥꯡꯈꯩꯗꯣ ꯁꯤꯁꯨ ꯃꯃꯟ ꯇꯥꯡꯉꯦꯅ ꯗ ꯑꯃꯗꯣ ꯑꯥꯒꯤ ꯍꯣꯏꯗꯣꯏ ꯅ ꯈꯋꯥꯏꯗꯨꯗꯕꯨꯗꯤ ꯑꯗꯨꯝ ꯑꯃꯨꯛꯃꯨꯛꯀꯨꯗꯤ ꯍꯣꯡꯕꯅꯦ ꯑꯌꯥꯝꯕꯗꯤ ꯁꯤꯗꯤ ꯇꯥꯡꯉꯤ
ꯍꯣꯏ ꯑꯗꯨ ꯁꯤꯗ ꯑꯣꯏꯅ ꯄꯥꯛꯊꯔꯅꯤ ꯃꯇꯥꯡ ꯌꯦꯡꯉꯒ ꯊꯥꯂꯣꯟ ꯀꯌꯥ ꯇꯤ ꯆꯠꯂ ꯍꯪꯖꯅꯤ ꯑꯗꯨ ꯀꯥꯟꯗ ꯑꯍꯣꯡꯕ ꯅꯨꯃꯤꯠꯇ ꯍꯦꯛ ꯍꯦꯛꯇꯥ ꯂꯧꯖꯤꯂꯒꯦ
ꯅꯣꯏ ꯍꯣꯡ ꯅꯨꯃꯤꯠ ꯉꯥꯏꯕꯅꯤ ꯍꯥꯏꯔꯝꯃꯒ ꯎꯝ
ꯄꯩꯁꯥ ꯇꯥꯅ ꯅꯤ ꯂꯩꯅꯉꯥꯏ ꯑꯩ ꯉꯁꯥꯏ ꯂꯩꯅꯉꯥꯏꯗ ꯆꯠꯂꯦ ꯑꯗꯨꯒ ꯆꯅꯤ ꯄꯤꯕ ꯐꯨꯔꯤꯠ ꯑꯃ ꯂꯩꯔꯛꯑꯦ ꯑꯗꯣ ꯏꯆꯟꯒꯤꯅꯦꯅ ꯆꯥꯝ ꯆꯥꯝ ꯄꯤꯕ ꯑꯃ ꯇꯧꯔꯒ ꯑꯃꯗꯨꯗꯤ ꯄꯤꯛ ꯄꯤꯛ ꯂꯩꯔꯝꯃꯦ ꯁꯤꯗꯂꯥꯛꯀꯥꯟꯗ
ꯑꯗꯨ ꯌꯦꯡꯉꯨ ꯌꯥꯗ꯭ꯔꯣ ꯁꯥꯏꯖꯁꯨ ꯍꯥꯏꯐꯦꯠ ꯌꯦꯡꯉꯨ ꯌꯥꯗ꯭ꯔꯣ ꯑꯗꯨꯕꯨ ꯆꯥꯎꯕ ꯃꯤꯅ ꯈꯪꯗꯕ ꯂꯣꯏꯔꯦꯍꯦ ꯆꯥꯎꯊꯣꯛꯑꯗꯤ ꯄꯤꯛꯁꯍꯜ ꯌꯥꯏ ꯄꯤꯛꯁꯤꯜꯗꯤ ꯆꯥꯎꯊꯣꯛꯍꯜꯒꯦ ꯀꯃꯥꯏ ꯌꯗꯣꯏꯅꯣ
ꯑꯗꯨꯅꯦ ꯑꯩ ꯍꯧꯖꯤꯛ ꯌꯣ ꯌꯥꯝ ꯊꯤꯔꯤꯌꯦ ꯁ꯭ꯋꯥꯏꯗ
ꯀꯔꯥꯏ ꯌꯣꯟꯗꯣꯏꯕ ꯀꯔꯥꯏ ꯁꯤꯠꯇꯣꯏꯕ
ꯑꯈꯣꯏꯗꯒꯈꯤ ꯇꯧ ꯄꯤꯛꯊꯕ ꯑꯗꯨꯝ ꯈꯪꯅꯕ ꯂꯩꯔꯦ ꯊꯣꯛꯄꯤꯁꯤꯟꯒꯂꯣꯏꯔꯦ ꯀꯩꯅꯣ
ꯑꯣ ꯂꯨꯄ ꯆꯥꯝꯄ ꯄꯤꯔꯛ ꯑꯣ ꯎꯝ ꯍꯨꯝ ꯅꯣꯏ ꯅꯤ ꯆꯦꯟ ꯂꯩ ꯂꯩꯁꯨ ꯂꯩꯔꯣꯑꯣꯗ ꯐ꯭ꯔꯤꯗ ꯄꯤꯔꯑꯕꯨꯗꯤ ꯑꯦ ꯍꯣꯏ ꯍꯣꯏ ꯍꯥꯏꯔ ꯂꯧꯒꯤꯗꯧꯕ
ꯑꯦ ꯂꯩꯅꯉꯥꯏ ꯊꯤꯗꯣꯏꯅꯤ ꯐꯪꯗ ꯐꯪꯗꯒ ꯑꯥ ꯅꯥꯉꯣꯟꯗ ꯍꯟꯅꯥ ꯌꯣꯠ ꯃꯟꯅꯤ ꯊꯝꯗꯣꯏꯅꯦ ꯄꯩꯁꯥ ꯐ꯭ꯔꯤꯗ ꯃꯥꯡꯍꯜ ꯌꯥꯄꯣꯟꯇꯦ ꯌꯣꯜꯍꯟꯗꯣꯏ ꯂꯨꯄꯥ ꯆꯥꯝꯃꯅꯤ
ꯎꯝ ꯁꯃꯥꯟꯅꯕꯤ ꯅꯍꯥꯋꯥꯏ ꯀꯥꯡꯒꯕꯨꯗꯨꯗꯅ ꯈꯔ ꯄꯤꯛꯄ ꯌꯦꯡꯗ꯭ꯔꯣ ꯑꯗꯨꯒ ꯑꯩ ꯅꯍꯥꯟ ꯁꯤ ꯂꯩꯕꯅꯤ ꯑꯁ ꯃꯃꯟ ꯇꯥꯡꯕꯅꯤꯅ ꯑꯩ ꯊꯣꯛ ꯆꯥꯗꯔ ꯊꯣꯛ ꯅꯉꯣꯜ ꯆꯥꯝꯗ ꯍꯟꯖꯤꯜꯂꯛꯑꯣꯒ
ꯀꯅꯥ ꯈꯪꯅꯤ ꯍꯥꯏꯗꯤ ꯄꯣꯠꯇꯨꯁꯨ ꯐꯩꯌꯦꯕꯀꯣ ꯑꯗꯨꯅ ꯆꯥꯝꯗꯨꯗ ꯌꯥꯡꯈꯩ ꯈꯤꯇꯪ ꯍꯥꯏꯕ ꯆꯥꯝꯃꯌꯈꯩ ꯄꯤꯔꯣ ꯍꯥꯏꯔꯃꯤ ꯑꯗꯨꯝ ꯂꯧꯈꯤꯗꯧꯕ ꯄꯣꯠꯇꯣ
ꯎꯝ ꯍꯤ ꯍꯤ ꯁꯤ ꯂꯨꯄꯥ ꯆꯥꯝꯔꯤꯖꯪꯈꯩꯗꯤ ꯂꯧꯖꯔꯣ ꯅꯪ ꯂꯨꯄꯥ ꯆꯍꯨꯝ ꯆꯥꯝꯃꯔꯤ ꯇꯣꯡꯉꯒ ꯌꯣꯟꯖꯔꯣ ꯒꯥꯏꯅ
ꯎꯝ ꯍꯨꯝ
ꯑꯣꯟꯁꯤꯜꯂꯛꯏꯗꯅ ꯃꯗꯨꯒꯤ ꯋꯥꯅꯤ
ꯌꯦꯔꯨꯝ ꯂꯩꯔꯛꯄ꯭ꯔꯣ ꯌꯣꯟꯖꯟ ꯅꯥꯔꯣꯏ ꯑꯩꯅ ꯈꯟꯕꯗ ꯑꯁꯤ ꯑꯣꯂꯤꯚꯔꯒꯤ ꯃꯅꯥ ꯃꯆꯟꯅꯨꯄꯤꯗꯣ ꯑꯃ ꯑꯇꯣꯝꯕꯤꯗꯣ ꯑꯗꯨꯗꯣ ꯇꯥꯗꯣꯏ ꯃꯥꯟꯂꯦ
ꯁꯥꯅꯤ ꯄꯥ ꯄꯥꯕꯅꯦ ꯑꯗꯨ ꯏꯟꯗꯤꯔ ꯏꯟꯗꯤꯔ ꯍꯥꯏꯔ ꯃꯥꯥꯏ ꯄꯥꯝꯕꯗꯤ ꯂꯧꯊꯣꯛꯆꯩ ꯂꯧꯖꯩ ꯃꯃꯥꯏ ꯑꯗꯨ ꯄꯩꯁꯥꯗꯤ ꯈꯪꯗꯦ
ꯎꯝ ꯈꯔ ꯅꯠꯇꯔꯁꯨ
ꯁꯤꯁꯤꯁꯤ ꯇꯧꯕ ꯌꯥꯕ꯭ꯔꯥꯒ ꯍꯥꯏꯔꯒ
ꯎꯝ ꯄꯩꯁꯥ ꯃꯥꯡꯍꯟ ꯌꯥꯗꯦ ꯃꯤ ꯑꯩ ꯁꯤꯗ ꯉꯥꯡ ꯉꯥꯡꯗꯅ ꯁꯤꯗ ꯈꯗꯥꯡ ꯊꯥ ꯊꯔꯁꯤꯗ ꯈꯨꯠ ꯃꯦꯠꯇꯅ ꯀꯠꯅꯝ ꯇꯥꯜꯂꯀꯥꯟꯁꯤꯗ
ꯅꯪ ꯀꯃꯥ ꯇꯧ ꯍꯣꯡ ꯆꯥꯎꯗꯦ ꯈꯔ ꯄꯤꯛꯄ ꯈꯔ ꯈꯔ ꯆꯥꯎꯕ ꯌꯦꯡ ꯂꯩꯔꯑꯣ ꯌꯥꯗꯔꯣ
ꯏ ꯅꯕꯥꯅꯤ ꯌꯥꯝ ꯆꯥꯎ ꯌꯥꯝ ꯈꯦꯠꯅꯕ
ꯍꯣꯏ
ꯌꯥꯎꯋꯦ ꯃꯥꯁꯨ ꯌꯥꯎꯔ ꯌꯦꯡꯒꯤꯝꯅꯦ ꯌꯥꯅꯤ ꯌꯥꯅꯤ ꯇꯧꯔ ꯂꯥꯛꯑꯦ
ꯏꯁ ꯄꯤꯛꯄ꯭ꯔꯥ ꯍꯥꯏꯔ ꯌꯦꯡꯉ ꯂꯥꯛꯄꯅꯦ ꯑꯗꯨꯕꯨ ꯆꯥꯎꯔ ꯂꯩꯔꯝꯃꯦꯅꯦ ꯑꯩ ꯏꯁꯥꯁꯦ ꯄꯤꯛꯄ꯭ꯔꯥꯅ ꯈꯟꯕꯅꯦ ꯗꯨꯕꯨ ꯏꯁꯥ ꯆꯥꯎ ꯂꯩꯔꯝ
ꯎꯝ ꯇꯧꯅꯤ ꯀꯥꯎꯊꯣꯛꯀꯣ ꯑꯩꯒ ꯑꯣꯏ ꯑꯩ ꯂꯩꯔꯝꯃ
ꯇꯨꯝꯅ
ꯃꯊꯛꯇꯔꯣ
ꯃꯊꯛ ꯂꯩꯌꯦ ꯃꯊꯛꯇ ꯃꯩ ꯊꯥꯜꯂꯒ ꯅꯨꯡꯁꯤꯠ ꯀꯀ
ꯉꯁꯤꯖꯦ ꯀꯣꯏꯕꯗ ꯀꯣꯏꯕꯗ ꯍꯩ ꯅꯨꯡꯉꯥꯏꯒꯖꯥꯠꯅꯤ
ꯑꯈꯣꯏ ꯏꯁ ꯀꯣꯏꯅ ꯀꯣꯏꯕꯝ ꯂꯩꯔꯣꯏꯗꯣꯏꯕ ꯑꯃ ꯑꯁꯤ ꯊꯧꯕꯥꯜꯗ ꯃꯥꯗꯣ ꯏꯅꯝꯗꯣ ꯃꯣꯏꯗ ꯆꯠꯂꯦ ꯗꯨꯒ ꯊꯧꯕꯥꯜ ꯄꯥꯟꯕꯗꯣ ꯏꯅꯝ ꯏꯅꯝ ꯅꯦꯅꯦ
ꯑꯣꯥꯍꯣ ꯑꯑ ꯃꯅꯨꯡꯗꯣ ꯀꯣꯟꯅ ꯍꯜꯂꯛ
ꯍꯣꯏ ꯍꯜꯂꯛꯀꯥꯟꯗ ꯆꯪꯉꯦ ꯑꯗꯩꯗꯤ ꯍꯣꯏ ꯆꯦꯅꯥꯎꯍꯣꯏ ꯎꯝ ꯆꯪꯉꯛꯑꯦ ꯑꯗ ꯆꯉꯛꯑꯒ ꯅꯔꯥꯡ ꯅꯍꯥꯟ ꯂꯣꯍꯣꯡꯒꯤꯕꯗꯨꯅ
ꯅꯠꯇꯦ ꯃꯣꯏ ꯃꯌꯨꯝꯕꯨ ꯀꯋꯥꯏꯗꯅꯣ
ꯀꯋꯥꯏ ꯀꯋꯥꯏ ꯍꯥꯏꯒꯤꯗꯣꯏꯅꯣ ꯃꯣꯏꯗꯣ ꯅꯠꯇꯦꯅꯦ ꯏꯝꯐꯥꯜꯗꯒꯤꯅꯦ ꯎꯔꯤꯄꯣꯛꯇꯩ ꯈꯔ ꯍꯥꯏꯗꯔꯒ
ꯈꯣꯡꯖꯣꯝꯗ ꯄꯥꯟꯕ ꯑꯗꯨ ꯇꯥ ꯇꯧꯒꯤꯕꯗꯣ ꯈꯣꯡꯖꯣꯝꯗ ꯑꯣꯏꯖꯥꯠꯂꯣ
ꯑꯗꯨꯗ ꯆꯪꯉꯨꯔꯦ ꯆꯪꯉꯨꯕꯗꯩ ꯃꯣꯏ ꯑꯗꯩ ꯆꯥꯔꯦ ꯊꯛꯑꯦ ꯑꯗꯩꯗꯤ ꯂꯥꯛꯑꯒ ꯀꯩꯅꯣ ꯍꯥꯟꯅ ꯈꯜꯂꯨꯕ ꯃꯥꯜꯂꯦ ꯈꯣꯏ ꯑꯁ ꯁꯟꯗꯦ ꯃꯥꯔꯀꯦꯠꯇ ꯀꯣꯛ ꯉꯥꯎꯕꯅꯦ
ꯃꯤꯁꯤ ꯌꯥꯝꯕꯅꯤ ꯑꯗꯨ ꯅꯦꯗꯨ ꯂꯩꯇ꯭ꯔꯣ ꯍꯣꯔꯦꯟ ꯃꯉꯥ ꯇꯪ ꯂꯩꯔ ꯄꯨꯡ ꯃꯔꯤ ꯃꯈꯥꯏ ꯃꯉꯥꯒ ꯇꯥꯕꯩ ꯃꯇꯝꯗꯣ ꯑꯔꯨꯔ ꯁꯛ ꯌꯦꯡꯕ ꯃꯤ ꯀꯩꯒꯩ ꯏꯅꯅꯦꯕꯀꯣ ꯍꯣꯔꯦꯜ ꯃꯃꯜ ꯌꯥꯡꯈꯩ ꯌꯥꯡꯈꯩ ꯆꯥ ꯇ ꯇ ꯇ ꯑꯩꯒꯤ ꯃꯇꯥꯡ ꯂꯥꯛ ꯄꯨꯟꯖꯦ ꯅꯪ ꯅꯪ ꯉꯛꯝꯃꯔꯣꯏ
ꯑꯗꯨꯒ ꯑꯩꯈꯣꯏ ꯑꯩꯈꯣꯏꯗꯤ ꯉꯟꯇꯥꯅ ꯆꯠꯂꯦ ꯑꯩꯈꯣꯏ ꯉꯟꯇꯥꯅ ꯆꯠꯁꯤꯜꯂꯧꯔꯒ ꯑꯩꯈꯣꯏꯅ ꯑꯃꯨꯛ ꯍꯦꯛ ꯍꯦꯛꯇ ꯃꯤ ꯊꯥꯕꯗ ꯉꯥꯏꯔꯤꯉꯩꯒꯤ ꯀꯩꯅꯣ ꯇꯧꯕ ꯃꯇꯝꯗꯨꯅꯦꯕ ꯇꯥꯡꯉꯤꯕ ꯃꯇꯝꯗꯨꯅꯦꯕ ꯑꯩꯈꯣꯏꯅ ꯑꯃꯨꯛ ꯆꯠꯂꯤꯁꯦ
ꯑꯌꯨꯛ ꯉꯟꯇꯥꯅ ꯑꯃꯨꯛ ꯇꯥꯡꯕ ꯄꯣꯠꯅꯦ ꯌꯥꯝ ꯐ
ꯍꯣꯏ ꯑꯗꯨꯒ ꯑꯃꯨꯛ ꯍꯣꯔꯦꯟ ꯃꯣꯏꯁꯨ ꯄꯣꯠꯇꯨ ꯌꯣꯜꯍꯧꯅꯉꯥꯏꯅꯦꯅ ꯅꯨꯡꯗꯥꯡ ꯋꯥꯏꯔꯝ ꯇꯥꯀꯥꯟꯗ ꯑꯃꯨꯛ ꯍꯥꯏꯗꯔꯛꯏꯅꯦꯕ ꯑꯗꯨ ꯀꯥꯟꯗ ꯑꯃꯨꯛ ꯌꯥꯍꯧꯗ꯭ꯔꯦ ꯑꯩꯈꯣꯏꯗꯣ
ꯍꯥꯏꯗꯔꯦ
ꯍꯥꯏꯗꯤ ꯍꯥꯏꯗꯗꯣꯏꯅꯦ ꯍꯥꯏꯕ ꯅꯪ ꯍꯌꯦꯡ ꯄꯨꯡ ꯃꯔꯤ ꯑꯗꯨꯋꯥꯏꯗ ꯍꯥꯏꯗꯅꯤ ꯍꯥꯏꯗꯥꯏꯅꯦ ꯌꯥꯡꯈꯩꯒꯤ ꯑꯍꯨꯝ
ꯄꯣꯟ ꯃꯔꯤ ꯃꯉꯥ ꯑꯗꯨꯋꯥꯏꯝꯄꯥꯏꯗ ꯍꯥꯏꯗꯗꯨꯅꯦ ꯊꯦꯡꯉꯀꯥꯟꯗ
ꯑꯩꯈꯣꯏꯅ ꯉꯟꯇꯥ ꯆꯠꯂꯨꯔꯕꯅꯤꯅ
ꯗꯤ ꯍꯜꯂꯛꯇ꯭ꯔꯣ ꯑꯗꯨꯝꯗꯗꯤ ꯀꯩ ꯍꯥꯏꯗꯣꯏꯕ ꯑꯥ ꯂꯩꯕꯣꯏꯗꯤ ꯐꯕ
ꯍꯣꯏ ꯆꯦ ꯅꯤꯔꯥꯅꯗꯤ ꯀꯩꯅꯣꯗ ꯅꯥꯒꯥ ꯃꯄꯥꯟ ꯍꯥꯏꯕ꯭ꯔꯥ
ꯍꯣꯏ ꯑꯗꯨꯗ ꯆꯠꯂꯨꯁꯦ ꯍꯥꯏꯕ ꯃꯥꯟꯗꯦ ꯑꯍꯥꯟꯕꯗ ꯑꯗꯣ ꯑꯗꯨꯗ ꯆꯠꯂꯧꯗ꯭ꯔꯦ ꯑꯁ ꯑꯩꯈꯣꯏ ꯄꯥꯟ ꯄꯂꯥꯟꯒꯗꯤ ꯅꯩꫪꯤꯖꯥꯠꯅꯤ ꯑꯦꯛꯖꯥꯝꯁꯨ ꯊꯥꯗ꯭ꯔꯝꯅꯤꯅ ꯀꯪꯂꯥ ꯆꯠꯂꯨꯁꯦ ꯀꯪꯂꯥ ꯀꯣꯏꯔꯨꯁꯦꯒ ꯍꯥꯏꯔꯛꯑꯦ ꯑꯗꯣ ꯁꯟꯗꯦ ꯃꯥꯔꯀꯦꯠꯇꯨꯗ ꯎꯡꯂꯤꯉꯩꯗ ꯀꯪꯂꯥꯒ ꯄꯨꯡꯆꯥꯏ ꯆꯥꯏ
ꯄꯨꯡ ꯀꯌꯥꯃꯨꯛ ꯄꯨꯡ ꯕꯥꯔꯣꯗ ꯍꯜꯂꯛꯄ ꯅꯠꯇꯔꯣ ꯅꯣꯏ ꯊꯣꯛꯂꯛꯄ ꯅꯠꯇꯔꯣ ꯍꯥꯏꯗꯤ ꯃꯥꯏꯀꯩꯗꯨꯕꯨ
ꯎꯝ ꯄꯨꯡ ꯕꯥꯔꯣꯗ ꯊꯣꯛꯂꯛꯑꯦ ꯑꯗꯨꯗꯩ ꯑꯃꯨꯛ ꯎꯔꯤꯄꯣꯛꯇ ꯆꯪꯉꯛꯑꯦ
ꯑꯣ ꯅꯣꯏ ꯃꯤ ꯑꯗꯨꯝ ꯇꯧꯅꯕꯩꯅꯤꯀꯣ ꯍꯥꯏꯗꯤ ꯁꯨꯝ ꯆꯪꯉꯣꯃꯤꯅ ꯋꯥꯔꯤ ꯑꯃꯝꯇꯧ ꯈꯔ ꯇꯧ ꯀꯥꯟꯗꯗꯤꯝ
ꯑ ꯆꯦ ꯅꯥꯎ ꯑꯣꯏꯗꯃꯨꯛ ꯌꯥꯝ ꯀꯨꯏꯅ ꯂꯩ ꯆꯦ ꯅꯥꯎ ꯍꯣꯏꯗ ꯆꯥ ꯆꯥꯁꯨ ꯊꯛꯑꯦ ꯑꯆꯥꯄꯣꯠꯁꯨ ꯆꯥꯔꯦ ꯍꯩ ꯃꯍꯤꯁꯨ ꯊꯛꯑꯦ ꯃꯣꯏꯅꯤ ꯌꯦꯂꯦ ꯌꯦꯟ ꯊꯣꯡꯉ ꯆꯥꯛꯆꯥꯠꯇꯣꯑ ꯍꯟꯒꯣ ꯍꯥꯏꯕ ꯎꯔꯤꯄꯣꯛꯇ ꯃꯨꯛ ꯏꯆꯟ ꯊꯝꯃꯝꯃꯦ ꯊꯝꯃꯝꯕꯗꯣ ꯑꯃꯨꯛ ꯉꯥꯏꯇꯪ ꯐꯝꯃ ꯋꯥꯔꯤ ꯋꯥꯇꯥꯏ ꯇꯧꯔꯦ ꯑꯗꯨꯒ ꯑꯃꯨꯛ ꯏꯆꯟ ꯊꯝꯃꯝꯃꯒ
ꯎꯝ ꯀꯩꯅꯣꯒ ꯃꯆꯧꯕꯤꯒ ꯆꯠꯂꯅꯤ
ꯑꯣ ꯑꯗꯨꯅ ꯐꯔꯦꯗ ꯍꯌꯦꯡꯌꯨꯛ ꯍꯜ ꯍꯜꯂꯛꯄꯗꯤ ꯀꯃꯥꯏ ꯍꯜꯂꯛꯇꯔꯦ ꯇꯪ ꯇꯔꯛ
ꯍꯜꯂꯛꯄ ꯃꯊꯟꯇ
ꯇꯥꯡ ꯇꯔꯥ ꯇꯨꯛꯇ ꯍꯜꯂꯛꯇꯣꯏꯔꯥ ꯍꯥꯏꯕꯅꯦ ꯅꯪ ꯑꯦꯛꯖꯥꯝ ꯑꯦꯛꯖꯥꯝ ꯅꯨꯃꯤꯠꯇ ꯍꯜꯂꯛꯇꯣꯏꯔꯥ ꯍꯥꯏꯕ ꯂꯣꯏꯔꯒ
ꯂꯣꯏꯔꯒ ꯍꯜꯂꯛꯀꯅꯤ
ꯎꯪꯑꯣ
ꯎꯝ
ꯎꯝ ꯍꯣꯏ ꯍꯣꯏ ꯅꯠꯇ꯭ꯔꯒ ꯑꯃꯗꯨ ꯌꯥꯕ꯭ꯔ ꯌꯦꯡꯁꯤꯔꯣ
ꯍꯣꯏ ꯍ
ꯍꯣꯏ ꯑꯃꯁꯨ ꯇꯧꯔꯑꯦ ꯎꯝ ꯍꯣꯏ ꯍꯣꯏ ꯊꯝ ꯊꯝ